ꯑꯣ ꯇꯥꯕ꯭ꯔꯥ ꯉꯥꯁꯤ ꯍꯧꯖꯤꯛꯇꯤ ꯇꯣꯡꯉꯥꯜꯂꯤꯅꯦ
ꯑꯥ ꯀꯩꯅꯣ ꯇꯧꯕꯅꯦ
ꯀꯔꯤ
ꯑꯝ ꯃꯦꯖꯤꯛ ꯁꯥꯟꯅꯕꯒꯤ
ꯑꯌꯣ ꯅꯪꯗꯤ ꯃꯦꯖꯤꯛꯁ ꯇꯥꯕ ꯌꯥꯝ ꯍꯩꯅꯦ
ꯍꯩꯕ꯭ꯔꯣ
ꯎꯝ ꯋꯥꯔꯤ ꯅꯨꯡꯉꯥꯏꯔꯛꯑꯦ ꯍꯥꯏꯕ ꯀꯥꯟꯗꯀꯣ
ꯑꯣꯝ ꯃꯇꯥꯡ ꯃꯇꯝ ꯆꯥꯗꯦ ꯀꯥꯏꯅꯀꯣ
ꯎꯝꯍꯨꯝ ꯀꯩꯗꯧꯋꯤꯅꯣ
ꯁꯨꯝ ꯂꯩꯔꯦꯗ ꯏꯁꯤꯡ ꯊꯛꯅꯕ ꯏꯁꯤꯡ ꯂꯩꯗꯕꯒꯤ ꯏꯁꯤꯡ ꯊꯥꯡꯉꯒ ꯑꯃꯨꯛ ꯀꯜꯂꯛꯑꯦ
ꯑꯣ ꯆꯥꯛꯇꯤ ꯆꯥꯔꯝꯈꯤꯔꯣꯏꯅ
ꯆꯥꯛꯁꯦ ꯉꯔꯥꯡ ꯆꯥꯗ꯭ꯔꯕꯅꯤꯅ ꯉꯁꯥꯏ ꯑꯌꯨꯛ ꯈꯥ ꯉꯟꯅ ꯆꯠꯊꯣꯛꯈ꯭ꯔꯦ ꯍꯧꯖꯤꯛ ꯑꯃꯨꯛ ꯂꯥꯝ ꯍꯧꯔꯦ
ꯑꯣ
ꯀꯩ ꯆꯥꯁꯤꯔꯥ ꯈꯜꯂꯤꯅꯤ ꯏꯟꯖꯥꯡꯁꯨ ꯂꯣꯏꯒ꯭ꯔꯦ ꯉꯔꯥꯡ ꯆꯥꯛ ꯆꯥꯕꯒꯤ ꯃꯤ ꯑꯩꯈꯣꯏ ꯃꯌꯥꯝꯗꯣ ꯆꯥꯛꯇꯣ ꯂꯥꯝꯕ ꯃꯥꯜꯂꯦ ꯑꯩꯁꯨ ꯈꯔ ꯂꯥꯝꯃꯦ ꯑꯗꯨꯒꯤ ꯐꯖꯅ ꯁꯦꯠꯊꯔꯦ ꯉꯁꯤꯗꯤ
ꯅꯨꯡꯉꯥꯏꯅꯦ
ꯑ
ꯑꯗꯨꯝ ꯇꯧꯒꯗꯕꯅꯤ
ꯀꯩꯏꯟꯖꯥꯡ ꯆꯥꯔꯒꯦ ꯅꯪꯗꯤ ꯑꯌꯨꯛꯇ
ꯏꯁꯀ꯭ꯋꯥꯁ ꯃꯅꯥ ꯆꯥꯏꯌꯦ
ꯏꯁ ꯍꯥꯎꯕ꯭ꯔꯣ ꯍꯥꯎꯔꯝꯗꯣ ꯃꯥꯜꯂꯦ
ꯍꯥꯎꯋꯤꯗ ꯉꯥ ꯉꯥ ꯑꯀꯪꯕ ꯍꯥꯞꯄꯒ ꯑꯥꯂꯨꯒ ꯃꯤꯛꯁ ꯇꯧꯔꯒ
ꯑꯣ ꯆꯥꯅꯤꯡꯉꯤꯍꯦ ꯌꯥꯎꯅꯤꯡꯉꯤꯗ
ꯍꯥꯎꯋꯦ ꯍꯣꯏ ꯍꯥꯎꯕꯅꯦ ꯍꯥꯎꯕꯅꯤ
ꯌꯥꯎꯒ꯭ꯔꯥ ꯁꯤꯔꯥ
ꯆꯥꯎꯑꯣꯅ ꯊꯣꯡꯉꯣꯅ ꯅꯣꯏꯁꯨ ꯊꯣꯡꯉꯣ
ꯅꯪꯅ ꯊꯣꯡꯕ꯭ꯔꯣ ꯀꯅꯥꯟ ꯊꯣꯡꯉꯤ ꯍꯥ
ꯑꯩꯗꯤ ꯑꯩ ꯊꯣꯡꯉꯦ ꯉꯁꯤ ꯑꯩ ꯃꯣꯔꯅꯤꯡꯒꯤ ꯇꯤꯆꯔ ꯄ꯭ꯔꯥꯛ
ꯑꯥ
ꯑꯗꯨꯒꯤ ꯑꯩ ꯆꯥꯛ ꯆꯥꯗ꯭ꯔꯒ ꯆꯠꯄꯅꯦ ꯇꯟ ꯆꯥꯔꯒ ꯉꯁꯥꯏ ꯍꯜꯂꯛꯄ ꯀꯥꯟꯗ ꯆꯥꯕꯅꯦ
ꯎꯝ ꯇꯟꯁꯨ ꯆꯥꯕ ꯐꯪꯗ꯭ꯔꯦꯅꯦ ꯑꯃꯨꯛꯀ
ꯑꯩꯒꯤ ꯑꯗꯨꯝ ꯑꯌꯨꯛꯇꯣ ꯃꯣꯔꯅꯤꯡ ꯇꯥꯔꯗꯤ ꯑꯗꯨꯝ ꯕ꯭ꯔꯦꯛꯐꯥꯁ ꯇꯧ ꯇꯧꯕꯀꯣ
ꯎꯝ
ꯑꯗꯨꯒꯤ ꯑꯗꯨꯝ ꯕ꯭ꯔꯦꯗꯀꯨꯝꯕ ꯆꯥꯕ꯭ꯔꯥ ꯑꯗꯨꯝ ꯇꯟ ꯆꯥꯕ꯭ꯔꯥ ꯎꯝ ꯇꯥꯎꯔꯒ ꯆꯠ ꯆꯠꯄꯗꯨꯒꯤ
ꯑꯥ
ꯇꯟꯖꯨ ꯑꯁ ꯑꯗꯨꯝ ꯆꯥꯃꯜꯂꯗꯤ ꯇꯜꯂꯦꯗ ꯆꯥꯅꯤꯡꯗꯦꯕ ꯑꯗꯨꯝ ꯅꯣꯡꯃ ꯅꯣꯡꯃꯗ ꯑꯗꯨꯝ ꯅꯨꯃꯤꯠ ꯑꯃꯒꯨꯝꯕ ꯑꯗꯨꯝ ꯆꯥꯕꯅ ꯑꯗꯨꯅ ꯍꯥꯎꯕꯅꯦ ꯑꯦꯕ꯭ꯔꯤꯗꯦꯗꯤ
ꯎꯝ
ꯆꯥꯕ ꯄꯦꯜꯂꯛꯑꯦꯕ
ꯌꯥꯝ ꯅꯨꯡꯉꯥꯏꯔꯝꯗꯧ ꯃꯥꯜꯂꯦ
ꯑꯩꯔꯣ
ꯑꯥ
ꯅꯨꯡꯉꯥꯏꯇꯦꯗ ꯑꯁ ꯅꯨꯡꯉꯥꯏꯇꯦꯗ ꯃꯊꯥ ꯁꯥꯥꯕꯅ ꯑꯩ ꯀꯥꯞꯅꯤꯡꯉꯒ ꯂꯩꯕꯅꯦ ꯀꯞꯅꯤꯡꯉꯁꯨ ꯁꯤ ꯈꯛꯇꯪꯗꯤ ꯂꯣꯏꯔꯒꯦꯅ ꯇꯧꯔꯒ ꯂꯩꯕꯅꯦ ꯈꯪꯗꯦꯗ
ꯍꯝ ꯍꯝ
ꯃꯊꯥ ꯁꯥꯕ ꯈꯛꯇꯪꯅꯤ ꯒ꯭ꯌꯥꯟ ꯇꯥꯗ꯭ꯔꯦ ꯄꯨꯟꯁꯤꯁꯦ
ꯀꯩ ꯈꯜꯂꯤꯅꯣꯕ ꯅꯪꯅ ꯌꯥꯝ ꯋꯥꯔꯤꯁꯦ
ꯄꯨꯟꯁꯤꯒꯤ ꯈꯜꯂꯤꯅꯦ ꯀꯩꯅꯣ
ꯑꯣ ꯈꯜꯂꯨꯅꯨꯗ ꯑꯗꯨꯒꯨꯝꯕ ꯋꯥꯅꯕ ꯑꯈꯣꯏꯗꯤ ꯈꯪꯕ꯭ꯔꯥ ꯑꯗꯨꯒꯨꯝꯕ ꯈꯟꯗꯦ ꯑꯔꯩ ꯑꯔꯩꯕ ꯑꯔꯥꯛ ꯑꯔꯥꯛꯄꯗꯣ
ꯎꯝ
ꯇꯧꯗꯔꯒ
ꯑꯁ ꯈꯪꯗꯦꯗ ꯋꯥꯏ ꯅꯨꯡꯉꯥꯏꯊꯣꯛꯄꯗꯣꯀꯣ ꯅꯨꯡꯉꯥꯏꯊꯣꯛꯄ ꯉꯝꯗꯦ
ꯑꯗꯨꯗꯤ ꯅꯪꯅ ꯌꯥꯝꯅ ꯈꯟꯖꯕꯒꯤꯅꯤ
ꯑꯁ ꯈꯪꯗꯦꯗ ꯑꯩꯅꯔꯥ ꯀꯅꯥꯅꯔ ꯑꯩꯒꯤ ꯁꯣꯏꯕꯒꯤꯔ ꯑꯩꯅ ꯁꯣꯟꯕꯒꯤꯔ ꯈꯪꯗ꯭ꯔꯦ
ꯀꯅꯥ ꯀꯅꯥ ꯂꯩꯒꯦ
ꯍꯝ
ꯀꯅꯥ ꯀꯅꯥ ꯂꯩꯒꯦ ꯑꯩ ꯕꯦꯛꯒ꯭ꯔꯥꯎꯟ ꯌꯥꯝ ꯀꯩꯅꯣ ꯂꯥꯡꯕ꯭ꯔꯣ
ꯑ ꯂꯥꯡꯗꯦ
ꯑꯣ ꯑꯩ ꯐꯦꯟ ꯑꯆꯧꯕ ꯊꯥꯔꯒ ꯇꯨꯝꯃ ꯂꯩꯕ
ꯑ ꯇꯥꯗꯦꯗ
ꯑꯣ ꯑ
ꯐꯦꯟ ꯃꯈꯣꯟ ꯇꯥꯗꯦ
ꯐꯔꯦꯅꯦ ꯑꯗꯨꯗꯤ
ꯍꯣꯢ ꯈꯪꯗꯦ ꯅꯪꯗꯤ ꯍꯟꯗꯛ ꯀꯥꯟꯗꯤ ꯀꯩ ꯀꯩꯗꯧꯔꯤꯅꯣ
ꯀꯩꯁꯨ ꯇꯧꯗꯦꯗ ꯀꯩꯝ ꯇꯧꯗꯕꯤꯗ ꯅꯨꯡꯉꯥꯏꯊꯣꯛꯂꯒ ꯂꯩꯕꯅꯤꯅꯦ
ꯅꯨꯡꯉꯥꯏ ꯅꯨꯡꯉꯥꯏ ꯑꯗꯨꯝ ꯇꯧꯒꯗꯕꯅꯤ ꯑꯩꯒꯤ ꯇꯜꯂꯦ
ꯍ
ꯇꯟꯕꯅ ꯂꯣꯏꯔꯦ
ꯎꯄꯥꯏ ꯂꯩꯇꯦ ꯕꫭꯜ ꯍꯟꯗꯛ ꯕꫭꯜ ꯁꯥꯟꯅꯕ ꯂꯣꯏꯔꯗꯤ ꯑꯃꯨꯛꯀꯥ ꯆꯠꯄ ꯍꯧꯔꯅꯤ ꯕꯣꯜꯜꯜꯜꯜꯜ ꯕꫭꯜ ꯃꯇꯝꯗꯗꯤ ꯑꯩꯈꯣꯏꯁꯨ ꯃꯔꯛ ꯃꯔꯛꯇ ꯌꯦꯡꯅꯤꯡꯕꯅꯤꯅ
ꯉꯔꯥꯡ ꯅꯪꯗꯤ ꯀꯅꯥꯗ ꯁꯞꯄꯣꯔꯠ ꯇꯧꯒꯦ ꯕꯣꯜꯗꯣ
ꯑꯩꯗꯤ ꯐꯥ ꯀꯩꯅꯣꯒ ꯑꯥ ꯑꯥꯔꯖꯦꯟꯇꯤꯅꯥꯒ ꯀꯩꯅꯣꯅꯤ ꯁ꯭ꯄꯦꯟ
ꯑꯩ ꯏꯪꯂꯦꯟꯒ ꯁ꯭ꯄꯦꯟ
ꯑꯣ ꯉꯁꯤꯁꯨ ꯂꯩꯕꯅꯦ ꯑꯃꯨꯛꯀ ꯌꯦꯡꯑꯗꯨꯏꯅꯦ ꯌꯦꯡꯉꯗꯨꯏꯔꫭ ꯍꯥ ꯌꯦꯡꯉꯥꯗꯨꯏꯔꫭꯕ ꯉꯁꯤ
ꯍꯣꯏ ꯌꯦꯡꯒꯦ
ꯑꫭ
ꯑꯩꯒꯤ ꯅꯨꯄꯥ ꯂꯩꯗꯨꯗ ꯀꯩꯅꯣ
ꯀꯅꯥꯔꯣ ꯇꯥꯏꯅꯦ
ꯑꯁ ꯅꯪ ꯈꯪꯗ꯭ꯔꫭꯅꯦ ꯋꯥꯡꯉꯒ ꯃꯁꯛ ꯐꯖꯔꯒ
ꯅꯪꯒꯔꯣ
ꯑꯦ ꯑꯩꯗꯤ ꯈꯪꯡꯉꯦ
ꯑꫭ
ꯑꯩ ꯍꯥꯏꯕ ꯌꯥꯗꯕꯒꯤꯅꯦ
ꯅꯨꯡꯉꯥꯏꯇꯦ ꯀꫭ
ꯍꯣꯏ ꯏꯁ꯭ꯄꯦꯟꯁꯨ ꯐꯖꯟꯅ ꯁꯥꯟꯅꯌꯦ ꯉꯔꯥꯡꯗꯤ
ꯑꯣ
ꯅꯪ ꯌꯦꯡꯗꯦ
ꯑꯩ ꯌꯦꯡ ꯗ꯭ꯔꯦꯗ ꯉꯝꯒꯅꯤ ꯍꯥꯏꯕꯒꯤ
ꯁꯦꯁ
ꯃꯦꯁꯄꯨꯗꯤ ꯌꯦꯡꯗ꯭ꯔꯦ ꯑꯗꯨꯕꯨ ꯀꯩꯅꯣꯗ ꯂꯥꯏꯐ ꯀꯩꯅꯣ ꯄꯤꯕꯗꯣ ꯃꯣꯏꯅ ꯏꯁꯀꯣꯔꯕꯣꯔꯠ ꯄꯤꯕꯗꯣ ꯑꯗꯨꯈꯛ ꯌꯦꯡꯉꯦꯕ
ꯎꯝ ꯎꯝ ꯐꯖꯅ ꯁꯥꯟꯅꯩꯌꯦ ꯉꯔꯥꯡ ꯏꯁ꯭ꯄꯦꯟꯗꯣ ꯃꯣꯏ ꯀꯦꯔꯤꯗꯣ ꯐꯖꯩ
ꯑꯥ ꯑꯗꯣ ꯏꯃꯥꯟꯅꯕ ꯈꯔꯁꯨ ꯂꯥꯛꯄ ꯑꯗꯨꯒ ꯌꯦꯡꯒꯦꯗꯤ ꯇꯧꯕꯅꯦ ꯃꯣꯏꯂꯥꯛ ꯑꯥ ꯑꯥ
ꯑꯩꯈꯣꯏ ꯏꯆꯦꯈꯣꯏ ꯑꯥ ꯀꯅꯥ ꯀꯅꯥꯅꯣ ꯑꯃ ꯃꯣꯏꯁꯨ ꯍꯪꯆꯤꯠꯁꯦ ꯃꯣꯏꯁꯨ ꯃꯥꯁꯨ ꯑꯟꯗꯃꯥꯟ ꯅꯤꯀꯣꯕꯥ꯭ꯔꯗ ꯆꯠꯂꯨꯅꯤꯕ ꯑꯃꯨꯛꯀ ꯔꯤꯁ꯭ꯔꯁ ꯇꯧꯕ ꯆꯠ ꯔꯤꯁ꯭ꯔꯁ ꯇꯧꯕ
ꯍꯣꯏ
ꯑꯗꯨꯒꯤ ꯃꯥ ꯆꯠꯇꯕ ꯃꯇꯝꯗ ꯑꯩꯈꯣꯏ ꯂꯣꯏꯅꯃꯛ ꯄꯨꯟꯁꯦꯅ ꯃꯤ ꯀꯨꯟꯃꯨꯛ ꯁꯨꯔꯝꯅꯤ ꯉꯔꯥꯡꯗꯣ ꯉꯥꯅꯨ ꯆꯥꯔꯒ ꯃꫭꯏ ꯌꯨꯝꯗ ꯕꯣꯜ ꯌꯦꯡꯉꯦ ꯑꯗꯨꯒ ꯉꯔꯥꯡꯗ ꯇꯨꯝꯃꯤ ꯇꯨꯝ ꯃꫭꯏ ꯌꯨꯝꯗ ꯇꯨꯝꯃꯤ ꯇꯨꯝꯃꯒ ꯍꯧꯒꯥꯠ ꯄꯗꫭ ꯑꯩꯗꯤ ꯃꯣꯔꯅꯤꯡ ꯇꯥꯕꯅꯤꯅ ꯑꯃꯨꯛꯀ ꯁꯤꯐꯇꯣ ꯄꯨꯡ ꯁꯕꯦꯟ ꯅꯪꯅꯕ ꯆꯠꯄꯅꯦꯕ ꯑꯗꯨꯒꯤ ꯆꯠꯄꯗꯣ ꯑꯃꯨꯛꯀ ꯂꯥꯛꯑꯒ ꯇꯨꯡꯅꯤꯡꯕꯗꯣ ꯑꯗꯨꯒꯤ ꯑꯩꯅ ꯉꯥꯛꯇꯪ ꯇꯨꯝꯊꯥꯕ ꯑꯗꯨꯝ ꯊꯥꯕ ꯀꯥꯟꯗ ꯑꯃꯨꯛꯀ ꯂꯥꯏꯅ ꯀꯩꯅꯣ ꯇꯧꯔꯛꯑꯦꯅꯦ
ꯃꯨꯝꯕꯩ ꯌꯥꯗꯕ
ꯑꯗꯨꯗꯒꯤꯗꯤ ꯑꯁ ꯑꯁꯤꯗꯤ ꯀꯩꯅꯣ ꯇꯧꯈ꯭ꯔꯦꯅ ꯑꯩꯗꯣ ꯑꯗꯨꯝ ꯋꯥꯔꯁꯨ ꯑꯗꯨꯝ ꯍꯧꯒꯠꯂꯦ ꯃꯤꯛꯇꯣ ꯄꯥꯡꯈ꯭ꯔꯕꯅꯤ ꯄꯥꯡꯉꯒꯒ ꯑꯃꯨꯛꯀ ꯇꯨꯝꯅꯤꯡꯉꯔꯛꯄ ꯍꯧꯕꯅꯤꯗ
ꯑꯥ
ꯑꯗꯨꯝ ꯇꯨꯝꯅꯤꯡꯕꯅꯀꯣ
ꯅꯪ ꯀꯣꯟ ꯇꯥꯕꯁꯦ ꯌꯥꯝ ꯅꯨꯡꯉꯥꯏꯅꯦ ꯌꯥꯝ ꯇꯥꯕ ꯅꯨꯡꯉꯥꯏꯅꯦ
ꯉꯝꯗ꯭ꯔꯦꯗ
ꯌꯥꯔꯦꯗ ꯏꯀꯑꯀ
ꯆꯥ ꯃ ꯌꯥꯝꯝ ꯅꯉꯥꯏ ꯐꯖꯥ ꯑꯃ ꯂꯝ ꯃꯥꯂꯦ
ꯑꯁ ꯌꯥ ꯌꯥꯔꯦ ꯌꯥꯗꯦꯍꯦ
ꯑꯣꯏꯍꯟꯕ ꯌꯥꯒꯗ꯭ꯔꯣ
ꯑꯩꯁ ꯑꯩꯁ ꯑꯩꯁ ꯑꯗꯨꯃꯛꯇꯤ ꯅꯪꯁꯨ ꯑꯦ
ꯎꯝ ꯎꯝ
ꯅꯪꯅꯕꯨ ꯌꯥꯔꯗꯤ ꯍꯥ
ꯑꯦ ꯑꯦ ꯑꯩ ꯉꯝꯗꯦ
ꯑꯩ ꯉꯝꯗ꯭ꯔꯦ
ꯀꯩꯒꯤꯅꯣ ꯀꯩꯒꯤ ꯉꯝꯗ꯭ꯔꯦꯅꯣ ꯉꯝꯅꯕ ꯇꯧ ꯀꯩꯅꯣ
ꯑꯩꯗꯤ ꯐꯣꯟꯗ ꯉꯥꯡꯉꯦ ꯍꯥꯏꯕ ꯋꯥꯅꯤ ꯑꯁꯦꯡꯕꯗꯤ ꯑꯁ ꯑꯩꯗꯤ ꯄꯨꯔꯥ ꯏꯟꯗ꯭ꯔꯣꯕꯔꯠꯅꯦ ꯁꯤ ꯑꯁꯤꯒꯤꯗꯃꯛꯇ ꯑꯩꯅ ꯄꯨꯔꯥ ꯑꯩꯗꯤ ꯈꯪꯗꯦ ꯉꯝꯗꯕꯁꯨ ꯉꯝꯅꯤꯉꯥꯏ ꯍꯣꯠꯅꯕꯒ ꯇꯧꯕꯅꯤ ꯀꯩꯅꯣ ꯑꯁꯦꯡꯕꯗꯤ ꯉꯝꯃꯣꯏꯗ
ꯑꯗꯨ ꯍꯛꯇ
ꯑꯗꯨꯜ ꯑꯣꯏꯔꯗ
ꯍꯥꯥ
ꯑꯗꯨ ꯑꯣꯏꯔꯁꯨ ꯉꯝꯅ-ꯉꯝꯅꯕ ꯍꯣꯠꯅꯔꯒ ꯀꯔꯤ ꯇꯧꯔ ꯂꯣꯏꯔꯦꯗꯅ
ꯍꯟꯚ꯭ꯔꯦ ꯎꯝ ꯒ꯭ꯌꯦꯟ ꯇꯥꯗ꯭ꯔꯦ ꯑꯩꯗꯤꯕꯥ ꯌꯥꯏꯑꯦ ꯕꯣꯜ ꯌꯥꯡꯚꯦꯔ ꯉꯁꯤ
ꯕꯝꯕꯜ ꯂꯥꯛ ꯀꯦꯔꯣ
ꯅꯠꯇꯦ ꯅꯪ ꯌꯦꯡꯒꯦꯔꯥ ꯍꯥꯏꯕ ꯋꯥꯅꯤ
ꯌꯦꯡꯒꯅꯤꯗ
ꯑꫭꯍꫭ
ꯕꯣꯜ ꯌꯦꯡꯕꯒꯤ ꯊꯕꯛ ꯆꯠꯇ꯭ꯔꯤꯅꯦ
ꯑꯣ ꯑꯩꯁꯨ ꯉꯁꯤ ꯍꯣꯔꯦꯟ ꯑꯃꯨꯛꯀ ꯌꯦꯡꯒꯅꯤ
ꯑ ꯌꯦꯔꯒ
ꯅꯣꯏꯗ ꯂꯥ ꯎꯝ ꯄꯨꯡ ꯕꯔꯣ ꯃꯈꯥꯏꯗ꯭ꯥꯔ ꯄꯨꯡ ꯑꯃꯔ ꯈꯪꯗꯦ
ꯑꯣ ꯑꯣ
ꯕꯣꯜ ꯌꯦꯡꯅꯕꯥ ꯅꯣꯏꯗ ꯂꯥꯛꯎꯔꯥ
ꯑꯩꯣꯏ ꯊꯤꯕꯤ ꯂꯩ
ꯃꯥ ꯂꯩꯇ꯭ꯔꯁꯨ ꯐꯣꯟꯗ ꯌꯦꯡꯕ ꯌꯥꯥꯏ ꯀꯩꯅꯣ
ꯑꯦꯁ ꯑꯦꯁ ꯑꯁ
ꯐꯝꯃꯤꯟꯅꯔꯒ ꯌꯦꯡꯁꯤ ꯀꯩꯅꯣ
ꯑꯩ ꯉꯝꯗ꯭ꯔꯦ ꯑꯩ ꯉꯝꯗ꯭ꯔꯦ ꯑꯁꯦꯡꯕ
ꯐꯃꯤꯜꯅꯥꯔꯚ ꯐꯖꯅ
ꯐꯣꯟꯗ ꯀꯅꯥꯅ ꯌꯦꯡꯕ ꯌꯥꯒꯦ ꯅꯪꯁꯨ ꯉꯥꯎꯕ꯭ꯔꯣ
ꯐꯣꯟꯗ ꯌꯥꯏꯌꯦꯅ ꯐꯣꯟ ꯏꯀꯔꯤꯟ ꯑꯄꯥꯛꯄꯗ
ꯏꯁ ꯆꯦꯡꯕ ꯅꯨꯡꯉꯥꯏꯔꯣꯏꯗ
ꯇꯥꯛꯄꯗꯣ ꯌꯦꯡꯕ ꯅꯨꯡꯉꯥꯏꯕꯅꯦ
ꯐꯣꯟꯗꯤ ꯄꯤꯛꯑꯦ ꯌꯦꯡꯕ ꯅꯨꯡꯉꯥꯏꯇꯦ ꯇꯤꯚꯤꯒꯨꯝꯕꯅ ꯌꯦꯡꯕ ꯅꯨꯡꯉꯥꯏꯕꯅꯦ
ꯑꯗꯨ ꯑꯄꯥꯛꯄ ꯂꯩꯌ‌‌ꯦꯕ
ꯅꯪꯉꯣꯟꯗ ꯐꯣꯟ ꯑꯄꯥꯛꯄ ꯂꯩꯕ꯭ꯔꯣ
ꯑꯥ
ꯑꯁ ꯃꯤ ꯃꯆꯥꯗꯤ ꯑꯗꯨꯝ ꯌꯥꯏꯀꯣ
ꯄꯨꯔꯒ ꯂꯥꯛꯑꯒꯦ ꯅꯅꯥꯛꯇ
ꯑꯩꯃꯥ ꯌꯥꯍꯔꯦ ꯌꯥꯔꯦ-ꯌꯥꯔꯦ ꯉꯁꯥꯏ ꯒꯣꯜ ꯄꯥꯏꯈꯠꯄꯗꯣ ꯀꯅꯥꯅꯣ
ꯀꯩꯅꯣꯅꯦ ꯏꯅꯥꯎꯅꯦ
ꯑꯣ ꯑꯩꯗꯤ ꯅꯪꯅ ꯚꯣꯏꯁ ꯃꯦꯁꯦꯁ ꯊꯥꯔꯛꯄ ꯑꯃ ꯄꯥꯏꯈꯠꯄꯗ ꯑꯃ ꯑꯗꯨꯗ ꯀꯔꯤꯒꯤꯅꯣꯅ ꯑꯩꯁꯨ ꯈꯜꯂꯤꯅꯦꯕ ꯑꯗ ꯑꯣ ꯃꯥꯒꯤ ꯀꯩꯅꯣꯝꯃꯒꯨꯝꯕ ꯑꯣꯏꯔꯝꯅꯤꯅ ꯈꯜꯂꯒ ꯑꯣ ꯅ ꯑꯁ ꯇ ꯂꯩꯦ ꯉꯁꯤꯗꯤꯀꯣ
ꯄꯣꯂꯤꯁ ꯅꯕꯜꯅꯨꯡꯥ